ꯔꯣ
ꯑ ꯉꯁꯥꯏꯗꯣ ꯑꯩꯗꯤ ꯀꯔꯤꯅꯣ ꯊꯥꯝꯗꯦ ꯃꯊꯪꯗ ꯑꯗꯨꯝ ꯃꯨꯠꯊꯥꯈ꯭ꯔꯕ꯭ꯔꯥ ꯈꯪꯗꯦ ꯑꯩꯅ ꯉꯥꯏꯔꯒ ꯂꯩꯕ
ꯑꯣ ꯑꯩ ꯑꯩꯈꯣꯏ ꯁꯥꯔ ꯑꯩꯈꯣꯏ ꯗꯤꯄꯥꯔꯠꯃꯦꯟꯒꯤ ꯐꯣꯟ ꯇꯧꯔꯛꯄ ꯑꯗꯣ ꯄꯥꯏꯈꯠꯇ꯭ꯔꯗꯤ ꯌꯥꯗꯕ ꯈꯣꯠꯊꯤ ꯇꯥꯅꯤ ꯑꯗꯨꯗꯤ
ꯍꯣꯏ
ꯎꯄꯥꯏ ꯂꯩꯇꯕꯒꯤꯅꯦ ꯅꯠꯇ꯭ꯔꯗꯤ ꯑꯇꯣꯞꯄ ꯑꯣꯏꯔꯗꯤ ꯄꯤ ꯇꯔꯣꯏ
ꯑ ꯅꯤ ꯍꯣꯏ ꯑ ꯀꯣꯜ ꯑꯃꯒꯨꯝꯕꯗꯤ ꯄꯤꯛ ꯇꯧꯔꯁꯨ ꯑꯗꯨꯝ ꯆꯠꯇꯦ ꯉꯁꯤ ꯑꯗꯨꯝ ꯆꯠꯈ꯭ꯔꯕ ꯑꯩ ꯗꯤ ꯅꯪꯅ ꯑꯗꯨꯝ ꯊꯝꯈ꯭ꯔꯕ꯭ꯔꯅ ꯈꯟꯕ
ꯑꯣ ꯀꯣ ꯈꯪꯗꯦꯅꯦ
ꯑꯣ
ꯑꯝ ꯎꯝ
ꯅꯦꯠꯋꯔꯛꯁꯤꯁꯨ ꯑꯣꯏꯔꯝꯒꯅꯤ ꯅꯪ ꯅꯪꯗꯤ ꯀꯔꯤꯅꯣꯗ ꯄꯥꯏꯕ꯭ꯔꯥ ꯋꯥꯏꯐꯥꯏꯗ ꯄꯥꯏꯕ꯭ꯔꯥ ꯅꯠꯇ꯭ꯔꯒ ꯏꯟꯇꯔꯅꯦꯠꯇ ꯄꯥꯏꯕ꯭ꯔꯥ
ꯐꯣꯏꯐꯥꯏꯗꯅꯦ
ꯑꯣ ꯑꯣ ꯑꯣ ꯈꯪꯗꯦꯅꯦ
ꯅꯗꯤ
ꯑꯦ ꯑꯩꯁꯨ ꯋꯥꯏꯐꯥꯏꯗ ꯐ ꯄꯥꯏꯌꯦ ꯍꯧꯖꯤꯛꯀꯥꯟꯁꯦ ꯑꯩꯈꯣꯏꯒꯤ ꯅꯦꯠꯋꯔꯛꯁꯦ ꯌꯥꯝ ꯐꯠꯇꯕ ꯍꯥꯏꯕꯗꯤ ꯐꯥꯏꯚ ꯖꯤ ꯂꯥꯛꯑꯦ ꯑꯗꯨ ꯑꯣꯏꯔꯁꯨꯀꯣ ꯐꯖꯅ ꯆꯠꯇꯦꯅꯦ ꯑꯗꯨꯒꯤ ꯑꯩ ꯋꯥꯏꯐꯥꯏꯗ ꯑꯣꯏꯅ ꯅꯨꯡꯉꯥꯏꯕ
ꯑꯣ ꯑꯣ ꯑꯣ ꯑꯩꯈꯣꯏꯗꯤ ꯑꯗꯨꯝ ꯋꯥꯏꯐꯥꯏꯗꯣ ꯃꯔꯛ ꯃꯔꯛꯇ ꯅꯨꯡꯉꯥꯏ ꯃꯔꯛ ꯃꯔꯛꯇ ꯑꯗꯨꯝ ꯅꯨꯡꯉꯥꯏꯇꯦ ꯃꯤ ꯌꯥꯝꯅ ꯄꯥꯏꯔꯗꯤ ꯑꯗꯨꯝ ꯅꯨꯡꯉꯥꯏꯇꯕ ꯑꯃ ꯑꯗꯨꯝ ꯇꯧꯔꯛꯑꯦ
ꯑꯣ ꯑꯩꯈꯣꯏꯒꯤ ꯋꯥꯏꯐꯥꯏꯗꯤ ꯌꯥꯝ ꯅꯨꯡꯉꯥꯏꯗ ꯍꯧꯖꯤꯛꯀꯥꯟꯒꯤ
ꯑꯣ ꯍꯣꯏ ꯑꯗꯨꯝꯗꯤ ꯅꯨꯡꯉꯥꯏꯀꯣ ꯑꯗꯨꯝ ꯃꯔꯛ ꯃꯔꯛꯇ ꯍꯥꯏꯕꯅꯤꯗ
ꯑꯥ ꯑꯣ
ꯒꯦꯝꯁ ꯅꯄꯥꯒꯨꯝꯕ ꯃꯤ ꯂꯩꯔꯗꯤ ꯌꯥꯝꯅ ꯅꯨꯡꯉꯥꯏꯔꯛꯇꯕꯗꯣ
ꯑꯣ ꯑꯣ ꯍꯣꯏ ꯍꯣꯏ ꯑꯗꯨ ꯅꯪꯒꯤ ꯊꯕꯛꯁꯤꯁꯨ ꯍꯩꯗꯕꯅꯤꯅ ꯅꯪ ꯒ꯭ꯔꯦꯖꯨꯋꯦꯠꯇꯤ ꯇꯧꯈ꯭ꯔꯕ꯭ꯔꯥ
ꯩꯔ ꯑꯩꯁꯦ ꯑꯩꯁꯦ ꯊꯕꯛꯃꯛꯇꯤ ꯅꯠꯇꯦꯕ ꯏꯟꯇꯔꯅꯦꯕ ꯑꯩꯁꯦ
ꯑꯆꯥ ꯑꯆꯥ
ꯏꯟꯇꯔꯟꯁꯤꯞ ꯍꯣꯏ ꯂꯣꯏꯔꯦ
ꯑꯣ ꯑꯣ ꯃꯦꯗꯤꯀꯦꯜꯒꯤ ꯂꯥꯏꯟꯒꯨꯝꯕ ꯃꯥꯜꯂꯦꯅꯦ ꯑꯗꯨꯗꯤ
ꯍꯣꯏ
ꯎꯝ ꯐꯣꯏ ꯑꯗꯨꯗꯤ
ꯍꯗꯦꯗ
ꯎꯝ ꯌꯥꯝ ꯐꯕꯅꯦ
ꯎꯝ ꯅꯪꯗꯤ ꯂꯨ ꯍꯥꯏꯕꯤꯔꯛꯑꯣꯅꯦ
ꯑ ꯑꯩ ꯑꯩꯗꯤ ꯃꯦꯗꯤꯀꯦꯜ ꯂꯥꯏꯟꯗ ꯆꯠꯇꯦꯗ
ꯑꯣ
ꯑꯗꯨꯗꯤ ꯃꯁꯇꯔ ꯂꯣꯏꯔꯒ ꯀꯣ ꯂꯩꯌꯦ
ꯎꯝ ꯅꯨꯡꯉꯥꯏꯅꯦ
ꯑꯁ ꯅꯨꯡꯉꯥꯏ ꯅꯨꯡꯉꯥꯏꯒꯦꯔꯥ ꯅꯨꯡꯉꯥꯏꯔ ꯍꯥꯏꯔꯣꯏ ꯈꯪꯗꯦ
ꯑꯗꯨꯝ ꯂꯩꯌꯦ
ꯅꯨꯡꯉꯥꯏ ꯅꯨꯡꯉꯥꯏꯕꯅꯤ
ꯑꯁ ꯀꯩꯅꯣ ꯃꯥꯜ ꯀꯦꯛ ꯆꯥꯅꯤꯡꯉ
ꯆꯥꯎꯅꯦ ꯆꯠꯊꯣꯛꯈ꯭ꯔꯣ ꯑꯩꯈꯣꯏ ꯍꯤꯡꯕ ꯃꯇꯝꯗ ꯆꯥꯒꯗꯕꯅꯤ
ꯗꯨꯀꯥꯟꯁꯨ ꯂꯥꯞꯄꯦ ꯒꯥꯟꯙꯤꯁꯨ ꯂꯩ ꯇꯦ ꯑꯗꯨꯒꯤ ꯁꯤꯗ ꯑꯗꯨꯝ ꯂꯥꯛ
ꯑꯦꯈꯣꯏ ꯀꯅꯤ ꯗꯤ ꯌꯥꯎꯗꯕꯁꯦ ꯌꯥꯗꯅꯦ
ꯑꯗꯨꯅꯦ ꯌꯥꯗꯦ ꯑꯗꯨꯒꯤꯅꯦ
ꯎꯝ ꯌꯧꯕ ꯍꯧꯔꯅꯤ
ꯑꯁ ꯈꯪꯗ꯭ꯔꯦ ꯇ ꯈꯪꯗ꯭ꯔꯦ ꯒꯟ ꯇꯥꯗ꯭ꫪ‌ꯦ ꯅꯣꯛꯄꯨ ꯅꯣꯛ ꯅꯤꯡꯉ‌ꯦꯗ ꯑꯩꯏꯗꯤ ꯑꯃꯨꯛꯀ ꯈꯜꯂꯗꯤ
ꯀꯔꯤꯒꯨꯝꯕ ꯑꯆꯧꯕ ꯂꯧꯗ꯭ꯔꯁꯨ ꯑꯄꯤꯛ ꯄꯁꯨ ꯆꯥꯕ ꯌꯥꯏꯅ ꯅꯪ ꯅꯊꯟꯇ ꯆꯥꯒꯦ ꯍꯥꯏꯗꯤ
ꯑꯍꯝ ꯍꯣꯏ ꯑꯗꫭ ꯅꯪꯒꯤ ꯄꯨꯡ ꯀꯌꯥ ꯀꯌꯥꯗ ꯆꯥꯛ ꯌꯦꯟꯁꯥꯡ ꯊꯣꯡꯕ ꯍꯧꯕ꯭ꯔꯣ
ꯑ ꯏꯚꯤꯅꯤꯡꯗꯗꯤ ꯑꯁ ꯄꯨꯡ ꯃꯉꯥ ꯇꯔꯨꯛꯒꯨꯝꯕꯗ ꯍꯧꯔꯅꯤ ꯆꯥꯕꯗꯨ ꯅ ꯍꯦꯛ ꯊꯣꯡꯕ ꯊꯣꯡꯕ ꯂꯣꯏꯔꯒ ꯆꯥꯗꯦ ꯑꯩꯈꯣꯏꯁꯤ
ꯍꯣꯏ ꯇꯧ
ꯁꯤꯛꯁ ꯁꯚꯦꯟꯗ ꯊꯣꯡꯕꯤꯔꯁꯨꯀꯣ ꯆꯥꯕꯁꯤꯅ ꯄꯨꯡ ꯇꯔꯥꯒꯨꯝꯕ ꯇꯥꯕ ꯉꯥꯏꯕꯒꯨꯝ ꯇꯧꯋꯤꯅ‌ꯦ ꯑꯩꯈꯣꯏ ꯃꯤꯁꯤꯡꯁꯦ ꯆꯥꯛ ꯆꯥꯅꯤꯡꯗꯕ
ꯆꯞ ꯃꯥꯟꯅꯩ ꯑꯩꯈꯣꯏꯁꯨ ꯄꯨꯡ ꯃꯉꯥ ꯋꯥꯏꯗ ꯊꯣꯡꯉꯦꯅ ꯊꯣꯡꯔꯒ ꯄꯨꯡ ꯍꯦꯛ ꯆꯥꯔꯣꯏ ꯑꯦꯠ ꯅꯥꯏꯟꯗ ꯆꯥꯒꯅꯤ ꯑꯦꯠ ꯊꯥꯔꯇꯤ ꯁꯤꯒꯨꯝꯕ ꯃꯇꯝꯗ
ꯍꯣꯏ ꯊꯣꯡꯕ ꯃꯤꯗꯤ ꯃꯔꯥꯛ ꯃꯔꯥꯛꯇꯗꯤ ꯊꯥꯎꯅꯤꯡꯕ ꯃꯔꯛ ꯃꯔꯛ
ꯇꯧꯕꯅꯦ ꯑꯗꯨꯒ ꯍꯤꯟꯖꯥꯡ ꯈꯣꯏꯁꯨ ꯏꯪꯒꫪꯗꯤ ꯍꯥꯎꯇꯕꯅꯦ
ꯍꯣꯏ ꯑꯗꯨ ꯏꯟꯁꯥꯡꯗꫭ ꯏꯁꯄꯦꯁꯤꯐꯤꯛ ꯂꯩꯌꯦꯕꯀꯣ ꯏꯪ ꯏꯪꯒ꯭ꫪꯗꯤ ꯆꯥꯕ ꯌꯥꯗꯕ ꯏꯟꯁꯥꯡ ꯂꯩꯌꯦꯕ ꯑꯗꯨꯒꯨꯝꯕꯁꯨ ꯈꯪꯗ꯭ꯔꯣꯏ ꯑꯩꯈꯣꯏꯒꯤ ꯌꯨꯝꯁꯦ
ꯑꯁ ꯃꯟꯅꯥꯏꯗ ꯑꯩꯈꯣꯏꯁꯨ ꯑꯗꯨꯝ
ꯆꯥꯅꯤꯡꯗꯦ ꯆꯥꯅꯤꯡꯗꯦ ꯍꯥꯏꯅ ꯑꯗꯨꯝ ꯂꯩꯒꯤꯅꯤ
ꯑꯗꯨꯝ ꯇꯧ ꯇꯧꯋ‌ꯦ ꯅꯪꯗꯤ ꯕꫭꯜ ꯌꯦꯗ꯭ꫪꫭ
ꯕꯣꯜ ꯌꯦꯡꯕꯅꯦ ꯑꯗꯨꯒ ꯉꯔꯥꯡꯗꯤ ꯉꯔꯥꯡꯒ ꯑ ꯇꯨ ꯗꯦꯁ ꯁꯨꯈ꯭ꯔꯦ ꯅꯨꯃꯤꯠ ꯑꯅꯤ ꯁꯨꯈ꯭ꯔꯦ ꯎ ꯑꯗꯨꯒ ꯐꯔꯛꯇꯕꯁꯤꯅꯀꯣ
ꯎꯝ ꯎꯝ
ꯈ꯭ꯔꯕ ꯑꯩꯗꯤ ꯈꯥꯡꯕ ꯉꯝꯗꯕꯗꫭ ꯃꯣꯔꯅꯤꯡꯗꯗꯤ ꯑꯗꯨꯝ ꯊꯨ ꯊꯨꯅ ꯍꯧꯒꯠꯄꯒꯤ
ꯎꯝ
ꯍꯦꯛ ꯅꯨꯡꯗꯥꯥꯛ ꯇꯔꯤ ꯇꯨꯝꯅꯤꯡꯈ꯭ꯔꯕ ꯑꯩꯗꯣ
ꯑꯩꯗꯤ ꯁꯨꯛ ꯌꯦꯡꯗꯦ ꯌ‌‍ꯡ ꯌꯦꯡꯁꯨ ꯌꯥꯝꯅ ꯄꯥꯛ ꯌꯦꯡꯅꯤꯡꯗꯦ ꯑꯗꯨ ꯂꯥꯁ ꯗꯦꯗ ꯃꯣꯏ ꯁꯥꯟꯅꯕ ꯃꯇꯝꯗ ꯌꯦꯡꯁꯤꯔꯥꯅ ꯈꯜꯂꯒ ꯂꯩꯔꯤ
ꯑ ꯍꯣꯏ ꯂꯁꯗ‌ꯦꯗꯗꯤ ꯌꯦꯡꯅꯤꯡꯉꯤ ꯑꯩꯁꯨ
ꯑꯩꯗꯤ ꯑꯩ ꯍꯣꯏ ꯐꯨꯠꯕꯣꯜ ꯄꯥꯝꯗꯤ ꯄꯥꯝꯃꯤ ꯑꯗꯨ ꯑꯣꯏꯔꯁꯨ ꯂꯩꯅꯀꯣ ꯌꯥꯝꯅ ꯄꯥꯝꫪꯒ ꯀꯩꯀꯥ ꯇꯧꯕꯗꯨꯗꯤ ꯅꯠꯇꯦꯕ
ꯑꯩꯁꯨꯅꯤ
ꯄꯥꯝꯗꯤ ꯄꯥꯝꯃꯦ ꯍꯥꯏꯔꯁꯨ ꯑꯗꯨꯝ ꯂꯩꯅ
ꯍꯣꯏ ꯑꯩꯁꯨꯅꯤ ꯆꯞ ꯃꯟꯅꯩ ꯌꯦꯡꯗ꯭ꯔꯗꯤ ꯌꯥꯗꯦ ꯉꯁꯤꯗꯤ ꯃꯤꯁ ꯇꯧꯕ ꯌꯥꯗꯦ ꯑꯗꯨꯒꯨꯝꯕꯗꯤ ꯂꯩ
ꯂꯩꯇꯦ ꯑꯩꯁꯨ ꯑꯥ
ꯑꯣꯞꯄꯅꯤꯡ ꯁꯔꯚꯤꯁꯇꯗꯤ ꯁꯣꯏꯗꯅ ꯌꯦꯡꯒꯅꯤ
ꯑꯗꯨ ꯃꯤꯒꯤ ꯕꯤꯠꯇꯨꯁꯨꯀꯣ ꯎꯝ ꯇꯧꯕ ꯋꯥꯅꯤꯗ
ꯎꯝ
ꯅꯪꯗꯤ ꯀ ꯔꯔꯤ
ꯑꯩꯗꯤ ꯄꯣꯣꯔꯇꯨꯒꯜꯗ ꯁ ꯄꯣꯔꯠ ꯇꯧꯋꯦ ꯏꯁꯄꯦꯟꯗꯁꯨ ꯇꯧꯋꯦ ꯃꯣꯔꯣꯛꯀꯣꯗꯁꯨ ꯇꯧꯋꯦ ꯑꯁ ꯖꯄꯥꯟꯗꯁꯨ ꯇꯧꯋꯦ
ꯑꯦ ꯖꯄꯥꯟꯗꯣ ꯌꯥꯝ ꯅꯨꯡꯁꯤꯌꯦꯗ
ꯍꯣꯏ ꯅꯨꯡꯁꯤ ꯃꯟꯈ꯭ꯔꯦ ꯌꯦꯡꯅꯤꯡꯗ꯭ꯔꯦ ꯑꯃꯨꯛꯀꯥꯏ
ꯑꯗꯨꯅꯦ ꯅꯨꯡꯁꯤꯌꯦ ꯑꯩꯗꯤ ꯑꯩꯍꯥꯛ ꯑꯩꯗꯤ ꯃꯣꯏꯗꯣ ꯑꯁ ꯃꯣꯏꯒꯤ ꯀꯣꯆ ꯇꯣ ꯌꯥꯝꯅ ꯈꯪꯗꯦ ꯅꯨꯡꯁꯤꯌꯦ
ꯎꯝ ꯁꯤꯌꯦ ꯃꯣꯏꯗꯤ ꯂꯝꯆꯠꯁꯨ ꯌꯥꯝ ꯆꯠꯄ ꯍ ꯃꯤ ꯑꯇꯣꯞ ꯍ ꯃꯤ ꯑꯇꯣꯞ ꯎꯄꯒ ꯃꯅꯗꯤꯅꯦ
ꯍꯣꯏꯣꯏ ꯃꯣꯏ ꯃꯦꯠꯁ ꯅꯥꯕ ꯂꯣꯏꯔꯒ ꯌꯦꯡꯉꯣ ꯃꯣꯏꯒꯤ ꯃꯣꯏꯅ ꯇꯧꯕꯗꯣ ꯃꯣꯏ ꯉꯝꯗ꯭ꯔꯁꯨꯀꯣ
ꯉꯝꯗ꯭ꯔꯁꯨ ꯀꯥꯞꯇ꯭ꯔꯁꯨ ꯀꯣ ꯃꯣꯏꯁꯦ ꯐꯔꯠ ꯠꯇꯕ ꯀꯔꯤꯁꯨ ꯇꯧꯕꯤꯗꯦꯅꯦ
ꯑꯗꯨꯅꯦ ꯑꯩꯗꯤꯒꯣ ꯅꯨꯡꯁꯤꯁꯨ ꯅꯨꯡꯁꯤꯑꯦ ꯃꯣꯏꯗꯣ ꯑꯃꯨꯛꯀ
ꯍꯣꯏ ꯑꯗꯨꯅꯦ ꯑꯗꯨꯒꯨꯝꯕ ꯉꯥꯛꯇ ꯌꯦꯡꯅꯤꯡꯉꯦ ꯎ ꯑꯗꯨ ꯑꯣꯏꯣꯏꯁꯨ ꯑꯩꯅꯗꯤ ꯈꯪꯈ꯭ꯔꯕꯅꯦ ꯃꯣꯏ ꯁꯥꯟꯅꯕ ꯃꯇꯝꯗ ꯑꯁ ꯑꯗꯨꯈꯣꯏ ꯑꯃ ꯑꯩꯈꯣꯏꯅ ꯉꯥꯝꯗꯤ ꯉꯥꯝꯒꯅꯤ ꯑꯗꯨ ꯑꯣꯏꯔꯁꯨ ꯑꯩꯒꯤ ꯄꯨꯛꯅꯤꯡꯗꯗꯤ ꯑꯗꯨ ꯁꯞꯄꯣꯔꯠ ꯇꯧꯕ ꯉꯝꯗꯕ ꯀꯣ ꯁꯞꯄꯣꯔꯠ ꯇꯧꯗꯕ ꯉꯝꯗꯕ ꯀꯣ ꯄ꯭ꯔꯖꯦꯒ ꯁꯨ ꯑꯩꯅ ꯁꯞꯄꯣꯔꯠ ꯇꯧꯕ ꯇꯤꯝ ꯑꯃꯅꯦꯕ ꯑꯗꯨ ꯃꯣꯏ ꯁꯥꯟꯅꯕ ꯃꯇꯝꯗ ꯕ꯭ꯔꯖꯤꯛꯕꯨ ꯁꯄꯣꯔꯠꯁꯨ ꯇꯧꯋꯦ ꯑꯗꯨ ꯑꯣꯏꯔꯁꯨ ꯃꯣꯏꯕꯨ ꯅꯨꯡꯁꯤ ꯁꯤꯕꯗꯣ ꯑꯩꯈꯣꯏ ꯑꯩꯈꯣꯏ ꯃꯟꯕꯒꯨꯝꯕꯀꯣ ꯑꯗꯨꯒꯨꯝꯕ ꯂꯥꯛꯑꯦꯀꯣ ꯃꯣꯏꯅ ꯉꯝ꯭ꯔꯗꯤ ꯌꯥꯝ ꯐꯥꯒꯅꯤ ꯍꯥꯏꯅꯗꯨ ꯂꯩꯕꯅꯦꯕ
ꯑꯣ ꯉꯝꯗ꯭ꯔꯦ
ꯍꯣꯏ ꯑꯗꯨ ꯖꯄꯥꯟꯗꯤ ꯉꯝꯗ꯭ꯔꯦꯅ
ꯎꯝ ꯑꯁ ꯅꯨꯡꯉꯥꯏꯇꯦꯗ ꯍꯧꯖꯤꯛ ꯄꯣꯔꯇꯨꯒꯜꯒ ꯑꯥꯔꯖꯦꯟꯇꯤꯅꯥꯗꯤ ꯑꯗꯨꯝ ꯀꯥꯔꯤꯀꯣ
ꯍꯣꯏ ꯇ ꯑꯣꯏꯔꯁꯨ ꯍꯧꯖꯤꯛꯀꯥꯟ ꯊꯥꯖꯗꯦꯗ ꯑꯩꯈꯣꯏꯒꯤ ꯄꯣꯔꯇꯨꯒꯥꯜꯁꯦ
ꯎ ꯅꯪꯅꯤꯡꯉꯤ ꯃꯤ ꯅꯨꯄꯥ ꯑꯌꯥꯝꯕꯗꯤ ꯀꯣ ꯃꯦꯁꯤ ꯍꯥꯏꯌꯦ ꯑꯔꯖꯦꯟꯇꯤꯅꯥ ꯑꯥꯔꯖꯦꯟꯇꯤꯅꯥ ꯍꯥꯏꯌꯦ ꯑꯩꯅ ꯑꯣ ꯅꯣꯏ ꯑꯩꯗꯤ ꯅꯣꯏ ꯄꯣꯔꯇꯨꯒꯜ ꯔꯣꯅꯥꯜꯗꯣ ꯄꯥꯝꯒꯦꯔꯥ ꯍꯥꯏꯔꯒ ꯑꯥ ꯀꯩꯅꯣ ꯌꯥꯝꯅ ꯄꯥꯝꯗꯦ ꯀꯀꯥ ꯍꯥꯏꯔꯛꯑꯦ ꯑꯩ ꯑꯩꯈꯣꯏꯗꯤ ꯑꯥꯔꯖꯦꯟꯇꯤꯅꯥ ꯄꯥꯝꯃꯦꯅ
ꯑ ꯍꯣꯏ ꯃꯤ ꯑꯌꯥꯝꯕꯅ ꯑꯗꯨ ꯄꯥꯝꯕꯅꯦ ꯑꯩꯈꯣꯏ ꯑꯩꯅꯗꯤ ꯔꯣ ꯏꯩꯅꯧꯗꯧꯕ ꯑꯗꯨꯝ ꯄꯥꯝꯕꯒꯤꯀꯣ ꯀꯔꯤꯅꯣ ꯍꯥꯏꯕ ꯉꯝꯗꯦ
ꯎꯝ ꯎꯝ ꯍꯣꯏ ꯍꯣꯏ ꯈꯪꯉꯦ ꯃꯤ ꯃꯤꯒꯤ ꯑꯄꯥꯝꯕꯅꯤꯗ ꯑꯗꯨꯕꯨꯗꯤ
ꯍꯣꯏ ꯑꯩꯒꯤ ꯌꯨꯝꯗꯨꯁꯨꯅꯦ ꯑꯌꯥꯝꯕꯅ ꯑꯗꯨꯗ ꯆꯠꯈ꯭ꯔꯕ ꯑꯩꯒ ꯑꯩꯒꯤ ꯅꯦꯐꯤꯌꯨ ꯑꯗꯨꯒ ꯀꯅꯥ ꯀꯅꯥꯔꯥ ꯁꯤꯗ ꯂꯩꯌꯦ ꯄꯣ ꯇꯨꯋꯦꯜꯗ ꯑꯩꯒꯤꯅꯦ ꯀ꯭ꯌꯨꯒ ꯃꯥꯒꯤ ꯐ꯭ꯔꯦꯟꯁꯤꯡ ꯄꯣꯔꯇꯨꯒꯜ ꯐ꯭ꯔꯦꯟꯁ ꯌꯨꯝꯗ ꯑ ꯆꯤꯡꯒꯤ ꯌꯨꯝꯗ ꯂꯩꯕꯀꯣ
ꯑꯣ
ꯑ ꯑꯗꯨꯅ ꯑꯩꯅ ꯍꯦꯛ ꯁꯟꯗꯦꯗ ꯀꯣꯜ ꯇꯧꯔꯛꯑꯦ ꯑꯗꯨ ꯑꯍꯣꯡꯗꯣ ꯄꯣꯔꯇꯨꯒꯜ ꯐꯦꯟꯁꯇꯣ ꯑꯩꯉꯣꯟꯗ ꯚꯤꯗꯤꯑꯣ ꯀꯣꯜ ꯇꯧꯔꯛꯄ ꯑꯩꯅ ꯍꯦꯛ ꯄꯥꯏꯈꯠꯄ ꯃꯇꯝꯗ ꯄꯣꯔꯇꯨꯒꯜꯒꯤ ꯐ꯭ꯂꯦꯛ ꯇꯣ ꯁꯣ ꯇꯧꯔꯒ ꯑꯗꯨꯝ ꯋꯦꯚ ꯇꯧꯔꯒ ꯂꯩꯕꯅꯤꯅ ꯁꯟꯗꯦ ꯅꯨꯃꯤꯠꯇ ꯑꯩꯅ ꯀꯣꯞ ꯇꯧꯔꯗꯤ ꯃꯣꯏꯗꯤ ꯑꯗꯨꯝ ꯇꯧꯅꯤ ꯑꯩꯉꯣꯟꯗ ꯑꯗꯨꯒ ꯃꯣꯏꯒꯤ ꯐꯣꯇꯣꯁꯦ ꯏꯗꯤꯠ ꯇꯧꯕꯤꯌꯣ ꯄꯣꯔꯇꯨꯒꯜꯒꯤ ꯖꯔꯁꯤ ꯁꯤ ꯍꯥꯞꯄꯔꯒ ꯆꯠ ꯆꯠ ꯍꯥꯞꯔꯒ ꯑꯩꯈꯣꯏ ꯑꯍꯨꯝꯒꯤ ꯄꯤꯛꯆꯔꯁꯦ ꯏꯗꯤꯠ ꯇꯧꯔꯣ ꯏꯗꯤꯠ ꯇꯧꯔꯒ ꯅꯪꯒꯤ ꯏꯁꯇꯦꯇꯥꯁꯇꯁꯨ ꯍꯥꯞꯄꯣ ꯍꯥꯏꯕꯀ ꯑꯗꯨꯅ ꯑꯩꯅ ꯑꯁ ꯃꯣꯏꯒꯤ ꯃꯣꯏꯁꯦ ꯆꯍꯤ ꯇꯔꯥ ꯆꯍꯤ ꯏꯂꯚꯦꯟ ꯑꯗꯨꯒꯨꯝꯕꯅꯦꯕ ꯑꯗꯨ ꯑꯩꯅ ꯃꯣꯏꯒꯤ ꯏꯟꯇꯔꯦꯁꯀꯤꯗꯃꯛꯇ ꯍꯥꯞꯈ꯭ꯔꯕ ꯃꯣꯏꯁꯦ ꯍꯔꯥꯎ ꯍꯔꯥꯎꯔꯒ ꯂꯩꯕꯅꯤ
ꯇꯔꯥ ꯑꯦꯂꯚꯦꯟ ꯁꯤꯒꯨꯝꯕꯗ ꯐꯨꯠꯕꯣꯜꯁꯦ ꯒ꯭ꯌꯥꯟ ꯇꯥꯗꯦꯗ
ꯍꯣꯏ ꯃꯣꯏꯗꯤ ꯅꯨ ꯅꯨꯄꯥ ꯑꯣꯏꯕꯅꯤ ꯅꯠꯇ꯭ꯔꯒ ꯍꯧꯖꯤꯛꯀꯥꯟꯗꯤꯀꯣ ꯂꯣꯏꯅꯃꯛ ꯈꯪ ꯈ꯭ꯔꯕ ꯃꯇꯝꯅꯤꯅꯦ
ꯍꯣꯏ ꯍꯣꯏ
ꯝꯒ ꯇꯣꯉꯥꯟꯈ꯭ꯔꯕ ꯑꯁ ꯍꯥꯏꯕ ꯉꯝꯗꯦ ꯑꯉꯥꯡꯁꯤꯡꯁꯦ ꯑꯩꯈꯣꯏꯗꯒꯤ ꯈꯪꯕꯅꯤ
ꯍꯣꯏ ꯇꯧꯕꯅꯦ ꯑꯩꯒꯤ ꯑꯩꯒꯤ ꯏꯆꯦꯃ ꯃꯥꯒꯤ ꯇꯨ ꯊꯥꯎꯖꯟ ꯊꯥꯎꯖꯟ ꯇ꯭ꯋꯦꯟꯇꯤ ꯇꯨꯗ ꯁꯅꯕꯗꯣ ꯑꯇꯨꯝꯇꯝꯗ ꯑꯥꯔꯖꯦꯟꯇꯤꯅꯥ ꯈꯣꯏ ꯑꯃꯛ ꯄꯣꯕꯅꯦ ꯀꯩꯅꯣꯝꯃ ꯇꯧꯕꯅꯦ ꯑꯗꯨꯗ ꯏꯅꯥꯎꯅꯨꯄꯥꯗꯣ ꯃꯥꯁꯨ ꯄꯨꯔꯥ ꯃꯦꯁꯤꯒꯤ ꯗꯥꯏꯍꯔꯠ ꯐꯦꯟꯅꯦꯕ
ꯑꯥ
ꯔꯒ ꯂꯩ ꯅꯅꯦ ꯈꯪꯕ꯭ꯔꯥ ꯃꯥꯒꯤ ꯚꯤꯗꯤꯑꯣ ꯑꯃ ꯚꯥꯏꯔꯦꯜ ꯆꯠꯄꯅꯦ ꯃꯦꯁꯤ ꯃꯦꯁꯤ ꯍꯥꯏꯔꯒ
ꯑꯣ
ꯅꯣꯛ ꯃꯃꯥꯅ ꯅꯣꯛꯅꯤꯡꯉꯒ ꯚꯤꯗꯤꯑꯣ ꯅꯝꯔꯝꯕ
ꯑꯥ
ꯎ ꯑꯉꯥꯡꯁꯤꯡꯁꯦꯖꯥꯠ ꯖꯥꯠꯅꯦ ꯑꯩꯗꯤ ꯙꯤꯚꯤꯠ ꯕꯦꯈꯝ ꯄꯥꯝꯃꯦ
ꯀꯔꯤ ꯍꯥꯏꯕ
ꯗꯤꯕꯤꯠ ꯕꯦꯈꯝ ꯄꯥꯝꯃꯦ ꯑꯩꯗꯤ
ꯍꯣꯏ ꯑꯗꯨꯁꯨ ꯄꯥꯝꯃꯤꯅꯦ ꯑꯩꯁꯨ ꯎꯝ
ꯃꯥꯁꯦ ꯁꯅꯥꯗꯤ ꯐꯖꯅꯗꯤ ꯁꯅꯥꯕ ꯃꯥꯜꯂꯦ
ꯑ ꯍꯧꯖꯤꯛ ꯇꯤꯟꯕꯥ ꯄꯦ ꯄꯥꯝꯕ ꯍꯧꯔꯦꯅꯦ
ꯎꯝ ꯕꯥꯄꯦ ꯑꯩꯗꯤ ꯍꯧ ꯍꯧꯖꯤꯛ ꯅꯣꯔꯋꯦꯒꯤ ꯍꯂꯥꯜ ꯍꯥꯏꯕꯗꯨꯔꯥ ꯃꯥ
ꯑ ꯑꯃ ꯂꯩꯌꯦꯀꯣ
ꯑꯌꯥ ꯑꯗꯨ ꯅꯨꯄꯥꯗꯣ ꯑꯩꯗꯤ ꯅꯣꯛꯅꯤꯡꯉꯦ ꯃꯥꯒꯤ ꯈꯨꯠꯇꯥꯎꯗꯨꯒ ꯄꯨꯔꯥ ꯈꯪꯗꯦ
ꯍꯣꯏ ꯅꯨꯄꯥꯃ ꯂꯩꯅꯤ
ꯆꯥꯎꯥꯛ ꯆꯥꯎꯔꯒ
ꯁꯧꯕꯨꯗꯨ
ꯍꯣꯏ ꯍꯣꯏ ꯑꯁ ꯄꯥꯃ ꯑꯣꯏꯁꯨ ꯆꯃꯜ ꯂ
ꯑ
ꯆꯃꯅ ꯃꯗꯤ ꯋꯥꯝ ꯅ ꯊ
ꯎꯝ
ꯅꯥꯏꯅ ꯀꯣ
ꯍꯣꯏ ꯂꯩꯌꯦ ꯂꯩꯌꯦ ꯈꯪꯉꯦ ꯅꯪꯅ ꯈꯟꯕꯗꯣ ꯍꯣꯏ
ꯑꯁ ꯆꯥꯎꯔꯒ ꯄꯣꯠꯇ꯭ꯔꯥ ꯆꯥꯎꯕꯗꯨꯗꯤ ꯄꯥꯝꯗꯦ ꯆꯥꯎꯔꯁꯨ ꯈꯔ ꯍꯥꯏ ꯃꯤꯒꯤ ꯑꯗꯨꯝ ꯌꯦꯡꯕꯗ ꯐꯖꯕ ꯑꯃ ꯂꯩꯅ
ꯍꯣꯏ
ꯨꯝꯕꯗꯤ ꯀꯥꯏꯗꯦ ꯑꯗꯨꯕꯨ ꯑꯩꯁ ꯍꯂꯥꯜꯒꯨꯝꯕꯗꯤ